ꯎꯝ
ꯍꯜꯂꯣ ꯍꯂꯣ ꯏꯌꯥꯝꯕ ꯇꯥꯕ꯭ꯔꯣ ꯑꯦ ꯀꯩꯗꯧꯔꯃꯤꯅꯣ
ꯑ ꯍꯧꯖꯤꯛꯁꯦ ꯁꯨꯝ ꯂꯩꯔꯝꯕꯅꯦ
ꯎꯝ ꯇꯨꯝꯕ ꯍꯧꯒꯠꯂꯕ꯭ꯔꯣ ꯑꯌꯛ ꯑꯣꯏ ꯀꯩꯅꯣ ꯇꯧ ꯀꯩꯗꯧꯕ ꯕ꯭ꯔꯦꯛꯐꯥꯁ ꯋꯐꯥꯁ ꯇꯧꯋꯦ
ꯍꯧꯒꯠꯂꯦ ꯀꯩ ꯇꯧꯊꯣꯛ ꯂꯣꯏꯔꯦ
ꯉꯔꯥꯡ ꯑꯍꯤꯡ ꯇꯧꯔꯛꯀꯦ ꯇꯧꯔꯛꯄꯅꯦ ꯁꯨꯝ ꯋꯥꯔꯤ ꯋꯥꯇꯥꯏ ꯁꯥꯡꯉꯦꯗꯨ ꯀꯨꯏꯔꯦ ꯑꯃꯃꯒꯩꯅ ꯑꯌꯨꯛꯇꯤ ꯑꯗꯨꯝ ꯅꯤꯡꯁꯤꯡꯉꯒꯅ ꯇꯧꯔꯛꯑꯕ ꯍꯥꯏꯇꯥꯔꯦ ꯀꯃꯥꯏ ꯀꯃꯥꯏꯅ ꯇꯧꯔꯤꯒꯦ ꯏꯌꯥꯝꯕꯔꯝꯒꯤ ꯍꯥꯏꯗꯤ ꯅꯣꯡ ꯆꯤꯡ ꯇꯥꯔꯛꯄꯅꯤꯅ ꯍꯧꯖꯤꯛ ꯃꯇꯝꯗꯤ ꯃꯌꯥꯝꯅ ꯂꯧ ꯐꯥꯕ ꯐꯧ ꯀꯩꯅꯣ ꯇꯧꯅꯕ ꯈꯣꯠꯅꯕꯩ ꯃꯇꯝꯅꯤꯅ ꯏꯕꯕꯨꯣꯏꯗꯤ ꯀꯔꯝ ꯀꯔꯝ ꯇꯧꯔꯤꯦ ꯑꯗꯣꯝꯦ ꯏꯕꯨꯔꯣꯝꯒꯦ
ꯎꯝ ꯑꯩꯈꯣꯏꯔꯣꯝꯕꯤꯁꯦ ꯑꯌꯥꯝꯕꯅ ꯂꯧꯁꯦ ꯄꯥꯛꯅ ꯇꯧꯅꯗ꯭ꯔꯦ ꯍꯥꯏꯇꯥꯔꯦ
ꯎꯝ
ꯑꯗꯨꯝ ꯑꯉꯥꯒꯤ ꯐꯥꯝ ꯂꯣꯝꯗ ꯑꯗꯨꯝ ꯑꯌꯥꯝꯕ ꯑꯣꯟꯁꯤꯟꯅꯔꯑꯦ
ꯑꯣ
ꯍꯥꯏꯗꯤ ꯂꯧ ꯇꯧꯕꯁꯦ ꯀꯕꯨꯗꯤ ꯀꯥꯟꯅꯔꯁꯨ ꯍꯥꯏꯗꯤ ꯃꯇꯝ ꯆꯪꯕ ꯈꯣꯠꯄꯅꯤꯅ ꯉꯥꯗꯅꯤ ꯐꯔꯦꯅ ꯉꯥꯒꯤ ꯉꯥꯒꯤ ꯐꯥꯔꯝ ꯑꯣꯏꯅ ꯑꯌꯥꯝꯕ ꯑꯣꯏꯅ ꯇꯧꯅꯔꯦ
ꯑꯣ ꯑꯗꯨꯅꯗꯤ ꯐꯔꯦ ꯉꯥꯒꯤꯦ ꯇꯧꯕꯗꯨꯅꯗꯤ ꯂꯧ ꯎꯕ ꯆꯪꯉꯤꯕ ꯃꯇꯝꯗꯣ ꯑꯗꯨꯒꯤ ꯁꯦꯜ ꯍꯥꯏꯔꯣ ꯑꯗꯨꯗꯒꯤ ꯑꯩꯈꯣꯏ ꯆꯥꯕꯒꯤ ꯑꯣꯏꯅꯗꯤ ꯌꯥꯏ ꯑꯗꯨꯒ ꯄꯩꯁꯥ ꯍꯥꯏꯔ ꯐꯪꯕ ꯅꯠꯇꯦꯕ ꯂꯧ ꯎꯕꯗ ꯅꯠꯇ꯭ꯔꯥ
ꯃꯥꯅꯦ ꯃꯥꯅꯦ ꯑꯩꯈꯣꯏꯔꯣꯝ ꯇꯧꯅꯔꯤꯁꯤꯗꯤ
ꯍ ꯑꯗꯨꯅ ꯐꯥꯝꯉꯩꯗꯨꯗꯤ ꯉꯥꯗꯣ ꯌꯣꯜꯂꯒ ꯄꯩꯁꯥ ꯑꯣꯏꯅ ꯑꯣꯟꯕ ꯌꯥꯔꯦ ꯏꯚꯟ ꯑꯩꯈꯣꯏ ꯁ꯭ꯋꯥꯏꯗ ꯃꯤ ꯂꯧ ꯂꯩꯅꯔꯕ ꯀꯌꯥ ꯎꯅꯈꯤꯗ꯭ꯔꯦ ꯀꯩꯅꯣꯅꯦ ꯍꯥꯏꯗꯤ ꯀꯩ ꯍꯥꯏꯅꯤ ꯂꯧ ꯂꯧ ꯎꯕꯗ ꯐꯪꯉꯤꯕ ꯀꯩꯅꯣꯒ ꯇꯧꯔꯤꯕ ꯆꯪꯉꯦꯕ ꯈꯣꯠꯂꯤ ꯄꯩꯁꯥ ꯃꯌꯥꯝꯗꯨꯅ ꯍꯥꯏꯗꯤ ꯂꯧ ꯋꯥꯟꯕꯅꯕꯨ ꯍꯦꯟꯅ ꯐꯔꯦꯅ ꯆꯦꯡ ꯂꯩꯔ ꯆꯥꯕꯅ ꯍꯥꯏꯇꯥꯔꯦ ꯐꯧꯒꯨꯝꯕ ꯑꯝꯍꯥꯥ ꯇꯥꯔꯦꯅ ꯍꯥꯏꯗꯤ ꯑꯩꯈꯣꯏ ꯁ꯭ꯋꯥꯏꯗꯁꯨ ꯀꯌꯥ ꯎꯅꯕ ꯈꯣꯠꯅꯕ ꯍꯥꯏꯗꯨ ꯑꯣꯏꯗ꯭ꯔꯦꯕ
ꯑꯥ
ꯏꯌꯥꯝꯕꯔꯣꯏ ꯐꯥꯔꯝ ꯇꯧꯋꯦꯕꯨ ꯀꯃꯥꯏ ꯇꯧꯅꯒꯦ ꯀꯌꯥꯝ ꯀꯌꯥꯝ ꯍꯥꯏꯗꯤ ꯌꯣꯟꯕ ꯈꯣꯠꯄ ꯑꯗꯒꯤ ꯉ ꯍꯥꯏꯗꯤ ꯀꯃꯥꯏꯅ ꯉꯥ ꯃꯆꯤꯟꯖꯥꯛ ꯊꯥꯛꯄ ꯈꯣꯠꯄ ꯀꯩꯅꯣ ꯇꯧꯕꯗꯤ ꯀꯃꯥꯏ ꯀꯃꯥꯏ ꯇꯧꯏ
ꯎꯝ ꯍꯧꯖꯤꯛꯁꯦ ꯐꯥꯔꯝꯁꯤꯡꯁꯦ ꯍꯧꯖꯤꯛꯁꯦ ꯉꯥꯁꯦ ꯑꯆꯧꯕꯒꯤꯗꯤ ꯑꯌꯥꯝꯕ ꯂꯣꯏꯁꯟꯈ꯭ꯔꯦ ꯃꯆꯥ ꯑꯟꯗ ꯑꯣꯏꯅ ꯑꯉꯥꯡ ꯑꯩꯁꯨ ꯀꯣꯟ ꯍꯥꯏꯒꯗ꯭ꯔꯥ ꯃꯆꯥ ꯄꯤꯛꯇꯨ ꯄꯤꯛꯄꯗꯒꯤ ꯑꯃꯨꯛ ꯁꯦꯝꯀꯠꯄ ꯁꯥꯒꯠꯄ ꯑꯗꯨꯃꯥꯏꯅ ꯈꯔ ꯂꯩꯌꯦ ꯂꯩꯕꯗꯤ
ꯑꯣ ꯃꯆꯥꯗꯒꯤ ꯁꯦꯝꯕꯖꯦ ꯃꯣꯏꯖꯦ ꯍꯥꯏꯗꯤ ꯃꯇꯝ ꯑꯗꯨꯝ ꯌꯥꯝ ꯀꯨꯏꯅ ꯆꯪꯅꯕ꯭ꯔꯥ ꯍꯥꯏꯗꯤ ꯐꯥꯔꯝ ꯅꯨꯡ ꯍꯥꯏꯗꯤ ꯆꯥꯎꯅ ꯇꯧꯔ ꯇꯧꯕ꯭ꯔꯥ ꯀꯃꯥꯏ ꯇꯧꯏꯤ ꯐꯥꯔꯝ ꯃꯆꯥ ꯀꯩꯅꯣ ꯇꯧꯕꯁꯦ
ꯎ ꯎꯝ ꯃꯆꯥꯗꯩ ꯁꯦꯝꯒꯠꯄꯖꯨ ꯑꯗꯨꯝ ꯆꯥꯎꯅ ꯇꯧꯔꯁꯨ ꯌꯥꯔꯦ ꯑꯗꯨꯒ ꯄꯤꯛꯅ ꯇꯧꯔꯁꯨ ꯌꯥꯔꯦ ꯑꯗꯨꯝ ꯃꯥꯏꯗꯤ ꯃꯥꯒꯤ ꯆꯥ ꯆꯥꯎꯕꯒꯤ ꯆꯥꯡꯁꯦ ꯑꯩꯈꯣꯏꯒꯤ ꯑꯗꯨꯝ ꯀꯩꯅꯣ ꯂꯩꯔꯦ ꯃꯆꯤꯟꯖꯥꯛ ꯈꯣꯏꯅ ꯐꯖꯅ ꯃꯥꯒꯤ ꯀꯩꯅꯣꯁꯦ ꯗꯔꯀꯥꯔ ꯑꯣꯏꯕ ꯄꯤꯕ ꯉꯝꯃꯒꯗꯤ ꯑꯗꯨꯝ ꯊꯥ ꯑꯃ ꯑꯅꯤꯗ ꯑꯗꯨꯝ ꯐꯖꯅ ꯆꯥꯎꯋꯦꯕ
ꯎꯝ
ꯑꯗꯣ ꯃꯆꯤꯟꯖꯥꯛ ꯌꯥꯎꯗ꯭ꯔꯒꯗꯤ ꯐꯖꯅ ꯆꯥꯎꯕꯖꯤꯗ ꯉꯝꯗꯦ ꯉꯝꯕꯒꯦ
ꯑꯣ ꯃꯆꯤꯟꯖꯥꯛꯀꯤ ꯃꯈꯥ ꯄꯣꯜꯂꯦꯕ
ꯑꯥ ꯃꯆꯤꯟꯖꯥꯛꯀꯤ ꯃꯈꯥ ꯄꯣꯜꯂꯦ ꯍꯧꯖꯤꯛꯇꯤ‌ ꯑꯃꯨꯛ
ꯍꯧꯖꯤꯛꯇꯤ ꯃꯆꯤꯟꯖꯥꯛ ꯊꯥꯛꯄꯁꯦ ꯍꯥꯟꯅꯒꯤ ꯑꯗꯨꯃꯥꯏ ꯑꯣꯏꯗ꯭ꯔꯦ ꯅꯨꯡꯉꯥꯏꯔꯦ ꯍꯥꯏꯅꯦ ꯍꯥꯟꯅꯗꯤ ꯉꯥ ꯃꯆꯥꯛꯀ ꯇꯧꯔꯝꯕꯖꯦ ꯋꯥꯏꯔꯨ ꯅꯨꯡ ꯎꯠ ꯋꯥꯏꯒ ꯊꯥꯛꯅꯔꯝꯕꯗꯣ ꯍꯧꯖꯤꯛꯇꯤ ꯉꯥ ꯃꯆꯤꯟꯖꯥꯛ ꯊꯣꯛꯂꯛꯄꯗꯒꯤ ꯂꯩꯅꯔꯒ ꯑꯗꯨ ꯉꯥꯛꯇ ꯑꯣꯏꯅ ꯊꯥꯛꯅꯔꯦꯕꯨ ꯍꯥꯏꯔꯤ
ꯎꯝ ꯍꯧꯖꯤꯛꯇꯤ ꯔꯦꯗꯤꯃꯦꯠꯁꯤꯗ ꯑꯩꯌꯥ ꯅꯣꯏꯅ ꯑꯌꯥꯝꯕ ꯑꯃ ꯆꯤꯟꯖꯥꯛ ꯄꯦꯀꯦꯠ ꯄꯦꯀꯦꯖꯤꯡꯒꯤꯁꯦ ꯊꯣꯉꯛꯄꯗꯒꯤ ꯁꯤꯖꯦ ꯑꯣꯏꯅ ꯍꯧꯖꯤꯛ ꯇꯤ ꯄꯥꯛꯇꯛꯅꯅ ꯃꯣꯏꯅ ꯁꯤꯖꯦ ꯁꯤꯖꯤꯟꯅꯔꯦ
ꯎꯝ ꯑꯗꯨꯅꯤꯅꯦ ꯏꯌꯥꯝꯕ ꯏꯌꯥꯝꯕꯔꯣꯝꯒꯤ ꯐꯥꯝ ꯅꯨꯡ ꯑꯣꯏꯔꯦ ꯑꯩꯈꯣꯏꯔꯣꯝꯒꯤꯗꯤ ꯈ ꯒ ꯂꯧ ꯑꯗꯨꯝ ꯈꯔ ꯍꯥꯏꯗꯤ ꯑ ꯐꯥꯔꯝ ꯅꯨꯡ ꯈꯔ ꯂꯩꯅꯕꯅ ꯌꯥꯝ ꯀꯟꯅ ꯆꯥꯎ ꯂꯩꯅꯗꯕꯅꯤꯅ ꯈꯔ ꯂꯩꯅꯕꯅ ꯂꯩꯅꯔꯦ ꯌꯨꯝꯒꯤ ꯑꯀꯣꯏꯕꯗ ꯅꯠꯇꯕ ꯑꯩꯈꯣꯏꯒꯤ ꯀꯩ ꯍꯥꯏꯅꯤ ꯑꯩꯈꯣꯏꯒꯤ ꯑ ꯂꯧ ꯎꯕ ꯀꯥꯡꯕꯨꯗꯤꯀꯣ ꯍꯧꯖꯤꯛ ꯀꯟꯅ ꯊꯕꯛ ꯍꯧ ꯍꯥꯏꯗꯤ ꯐ ꯄꯥꯃꯦꯟ ꯍꯨꯟꯗꯅ ꯍꯥꯏꯗꯤ ꯅꯣꯡ ꯈꯔ ꯂꯥꯛꯄꯁꯦ ꯍꯥꯏꯇꯥꯔꯦꯀꯣ ꯄꯥꯃꯦ ꯐꯧ ꯀꯩꯅꯣ ꯍꯨꯟꯅꯗꯅ ꯑꯁ ꯃꯥꯏ ꯃꯥꯒꯤ ꯍꯥꯏꯗꯤ ꯂꯧꯕꯨꯛꯇ ꯀꯟꯅ ꯁꯨꯅꯔꯤ ꯍꯥꯏꯗꯤ ꯍꯥꯏꯗꯤ ꯃꯇꯝ ꯑꯣꯏꯕꯅꯤꯅꯀꯣ ꯑꯗꯨꯒ ꯍꯌꯦꯡ ꯑꯗꯨꯅ ꯍꯥꯏꯗꯤ ꯈꯪꯗꯦꯅꯦ ꯍꯟꯗꯛꯇꯤ ꯅꯣꯡꯖꯦ ꯍꯥꯟꯅ ꯈꯔ ꯇꯥꯔꯨꯗꯕꯅꯦ ꯈꯤꯇꯪ ꯇꯥꯔꯛꯄ ꯍꯧꯖꯤꯛ ꯌꯥꯔꯗꯧ ꯌꯥꯔꯣꯏꯗꯣꯏꯔ ꯈꯪꯗꯦ ꯁꯤ ꯍꯥꯡꯈ꯭ꯔꯒꯗꯤ ꯑꯃꯨꯛ ꯏꯁꯤꯡ ꯑꯃꯨꯛ ꯋꯥꯠꯇꯣꯏꯕ ꯇꯧꯔꯤꯁꯤ ꯏꯪꯁꯤꯡ ꯍꯥꯏꯔꯒ ꯍꯣꯏ ꯍꯣꯏ ꯇꯧ ꯃꯥꯟꯅꯦ ꯏꯁꯤꯡ ꯍꯥꯏꯔꯒ ꯍꯣꯏ ꯑꯩꯈꯣꯏꯗꯤ ꯅꯣꯡꯗ ꯅꯣꯡꯗ ꯗꯤꯄꯦꯟ ꯇꯧꯕꯅꯤꯅꯀꯣ ꯏꯁꯤꯡꯖꯦ ꯈꯗꯤ ꯋꯥꯏ ꯍꯥꯏꯕꯗꯤ ꯏꯁꯤꯡ ꯐꯪꯗꯔ ꯃꯇꯝꯗ ꯍꯥꯏꯇꯥꯔꯦ ꯅꯣꯡ ꯅꯣꯡꯗꯨꯗꯤ
ꯑꯥ
ꯇꯝ ꯉꯝꯕ ꯅꯠꯇꯦꯗꯅ ꯍꯥꯏꯗꯤ ꯃꯍꯧꯁꯥꯒꯤ ꯑꯣꯏꯕꯅꯤꯅ ꯇꯥꯔꯛꯄ ꯖꯣ ꯇꯥꯔꯛꯄꯁꯨ ꯌꯥꯎꯏꯤ ꯑꯗꯨꯗꯒꯤꯗꯤ ꯑꯃꯨꯛ ꯇꯥꯔꯛꯇꯕꯁꯨ ꯌꯥꯎꯏ ꯑꯗꯩ ꯅꯣꯡꯗꯣ ꯍꯦꯟꯅ ꯇꯥꯔꯛꯑꯒꯁꯨ ꯑꯃꯨꯛ ꯂꯧꯉꯩꯗ ꯂꯣꯏ ꯊꯨꯝꯖꯤꯜꯂꯒ ꯑꯃꯨꯛ ꯄꯠꯄ ꯈꯣꯠꯄ ꯆꯤꯡꯊꯣꯛꯅꯕ ꯑꯃꯨꯛ ꯆꯪꯉꯤꯗꯅ
ꯃꯥꯅꯦ ꯃꯥꯅꯦ
ꯑꯗꯨꯁꯨ ꯑꯃꯨꯛ ꯌꯥꯗꯦꯗꯣ ꯍꯥꯏꯗꯤ ꯋꯥꯠꯂꯒꯗꯤ ꯀꯪꯗ꯭ꯣꯏꯅꯤꯅ ꯐꯧꯗꯣ ꯑꯗꯨ ꯑꯗꯨ ꯎꯝ ꯎꯝ ꯃꯥꯅꯤ ꯑꯗꯨꯅꯤ ꯏꯊꯩ ꯂꯧꯈꯣꯡꯁꯨ ꯑꯩꯈꯣꯏ ꯁ꯭ꯋꯥꯏꯗ ꯈꯤꯇꯪ ꯑ ꯈꯤꯇꯪ ꯅꯨꯡꯉꯥꯏꯕꯗꯤ ꯋꯥꯠꯂꯦꯕ ꯑꯗꯨꯅꯅꯦꯕ ꯑꯩꯈꯣꯏꯅ ꯅꯣꯡ ꯆꯤꯡꯒꯨꯝꯕꯗ ꯑꯩꯈꯣꯏꯒꯤ ꯀꯩ ꯍꯥꯏꯅꯤ ꯑ ꯃꯈꯥ ꯄꯣꯜꯂꯤꯖꯦ ꯏꯊꯩ ꯂꯧꯈꯣꯡ ꯅꯨꯡꯉꯥꯏꯕ ꯑꯣꯏꯔꯗꯤ
ꯎꯝ
ꯅꯣꯡꯆꯤꯡꯒꯤ ꯃꯈꯥ ꯄꯣꯟꯗꯔꯁꯨ ꯌꯥꯕ ꯀꯩ ꯍꯥꯏꯅꯤ ꯇꯨꯔꯦꯟꯒꯨꯝꯕ ꯄꯨꯈ꯭ꯔꯤꯒꯨꯝꯕ ꯅꯠꯇ꯭ꯔꯒ ꯏꯚꯟ ꯀꯦꯅꯦꯜ ꯁ꯭ꯋꯥꯏꯗ ꯀꯦꯅꯦꯜ ꯑꯃꯗꯤ ꯂꯩꯔꯝꯕꯅꯦꯕ ꯑꯗꯣ ꯃꯥꯏ ꯃꯥꯏꯒꯤ ꯂꯝ ꯈꯣꯠꯆꯤꯟꯅꯕ ꯍꯥꯏꯒꯗ꯭ꯔꯥ ꯀꯩꯗꯧ ꯍꯥꯏ ꯐꯨꯟꯖꯤꯟꯈꯤꯕꯗꯅꯦ ꯄꯤꯁꯛ ꯄꯤꯛꯈ꯭ꯔꯦꯕ ꯑꯗꯨꯗꯒꯤꯕꯨꯗꯤ ꯅꯣꯡ ꯅꯣꯡ ꯇꯥꯔꯛꯄ ꯃꯇꯝꯗ ꯑꯗꯨꯗꯒꯤꯕꯨꯗꯤ ꯈꯒꯠ ꯆꯤꯡꯅꯩꯌꯦ ꯏꯁꯤꯡꯁꯦ ꯑꯗ ꯆꯤꯡꯕ ꯍꯥꯏꯔꯤꯁꯦ ꯑꯗꯨ ꯆꯤꯡꯕꯗꯨꯗꯤ ꯍꯥꯏꯗꯤ ꯃꯤꯒꯤ ꯂꯧ ꯃꯌꯥꯝ ꯂꯩꯕꯗꯨꯗꯅꯦ ꯑꯗꯨꯝ ꯏꯁꯤꯡ ꯈꯖꯤꯛ ꯈꯛꯇꯅ ꯀꯣꯟꯅꯗꯕ ꯍꯥꯏ ꯇꯔꯦ ꯑꯗꯨꯅ ꯑꯌꯥꯝꯕ ꯑꯗꯨꯒꯤ ꯏꯁꯤꯡꯒꯤꯁꯨ ꯈꯟꯅꯔꯒ ꯑꯩꯈꯣꯏ ꯁꯣꯝꯗꯗꯤ ꯍꯣꯏ ꯀꯪꯐꯥꯟ ꯑꯩꯈꯣꯏ ꯁꯣꯝ ꯑꯣꯏꯕꯁꯤꯗꯗꯤ ꯂꯧ ꯎꯅꯗꯕꯁꯨ ꯃꯌꯥꯝ ꯌꯥꯎꯔꯦ ꯍꯥꯏꯇꯥꯔꯦ
ꯃꯥꯅꯦ ꯍꯥꯏꯗꯤ ꯏꯁꯤꯡꯁꯦ ꯌꯥꯎꯗ꯭ꯔꯒꯗꯤ
ꯃꯣꯏ ꯂ ꯆꯕꯅꯤꯅ
ꯃꯥ ꯏꯁꯤꯡ ꯐꯪꯗ꯭ꯔꯒꯗꯤ ꯕꯦꯔꯥ ꯀꯥꯗꯣꯔꯤꯅꯦꯕ ꯑꯃ
ꯀꯥ ꯊꯅꯦ ꯀꯥꯗꯣꯏꯅꯦ ꯑꯗꯨꯅꯦ ꯏꯌꯥꯝꯕꯣꯔꯣꯝꯒꯤ ꯐꯥꯝ ꯅꯨꯡꯒꯤ ꯀꯩꯅꯣ ꯇꯧꯕꯗꯤ ꯑꯗꯨꯝ ꯉꯥ ꯅꯨꯡ ꯀꯩꯅꯣ ꯇꯧꯕ ꯏꯌꯥꯝꯕ ꯑꯣꯏꯁꯨ ꯂꯩꯕ ꯅꯠꯇ꯭ꯔꯣ ꯐꯥꯝꯅꯣ
ꯑꯥ ꯈꯔꯗꯤ ꯑꯗꯨꯝ ꯂꯩ ꯂꯩꯕꯗꯤ
ꯄꯩꯁꯥ ꯅꯨꯡꯁꯥ ꯑꯗꯨꯝ ꯌꯣꯟꯕ ꯈꯣꯠꯄ ꯑꯗꯨꯝ ꯐꯪꯕ ꯅꯠꯇ꯭ꯔꯣꯅꯦ ꯐꯥꯝ ꯇꯧꯕꯁꯤꯗꯣ
ꯑꯗꯨꯝ ꯍꯥꯏꯗꯤ ꯃꯥꯏ ꯃꯥꯏ ꯁꯤꯖꯟꯒꯤ ꯑꯣꯏꯅ ꯑꯗꯨꯝ ꯅꯨꯡꯉꯥꯏ ꯅꯨꯡꯉꯥꯏꯕꯗꯤ
ꯎꯝ
ꯍꯧꯖꯤꯛꯇꯤ ꯍꯥꯟꯅꯗꯤ ꯑꯗꯨꯝ ꯑꯩꯈꯣꯏꯒꯤ ꯆꯍꯤ ꯑꯃꯒꯤ ꯃꯅꯨꯡꯗ ꯑꯃꯨꯛꯀ ꯌꯣꯟꯕ ꯑꯅꯤꯔꯛꯀ ꯌꯣꯟꯕ ꯇꯧꯅꯔꯝꯃꯦ ꯍꯧꯖꯤꯛꯇꯤ ꯃꯥꯒꯤ ꯉꯥꯒꯤ ꯃꯆꯤꯟꯖꯥꯛꯁꯦ ꯂꯥꯛꯈꯤꯕꯗꯒꯤꯗꯤ ꯑꯗꯨꯝ ꯑꯩꯗꯤ ꯊꯥ ꯑꯅꯤ ꯑꯍꯨꯝ ꯃꯔꯤ ꯃꯉꯥ ꯃꯔꯤ ꯃꯉꯥꯁꯤꯗ ꯑꯗꯨꯝ ꯌꯣꯟꯕ ꯈꯣꯠꯄ ꯑꯗꯨꯝ ꯌꯥꯕꯒꯤ ꯆꯥꯟꯁ ꯂꯩꯔꯦꯕ ꯃꯆꯤꯟꯖꯥꯛꯁꯦ ꯈꯔ ꯌꯥꯝꯅ ꯊꯥꯛꯑꯒꯗꯤ ꯍꯦꯛꯇ ꯑꯗꯨꯝ ꯊꯥ ꯑꯅꯤ ꯑꯍꯨꯝꯁꯤꯗ ꯐꯖꯅ ꯑꯗꯨꯝ ꯃꯄꯨꯡ ꯐꯥꯔ ꯌꯣꯟꯕ ꯌꯥꯔꯦꯕ
ꯎꯝ
ꯑꯗꯨꯒꯤ ꯍꯧꯖꯤꯛꯀꯤ ꯑꯗꯨ ꯅꯨꯡꯉꯥꯏꯔꯦ ꯍꯧꯖꯤꯛꯇꯤ ꯌꯥꯝꯅ
ꯉꯥꯒꯤ ꯐꯥꯔꯝ ꯇꯧꯕꯅ ꯍꯦꯟꯅ ꯐꯔꯦꯅꯦ ꯑꯩꯈꯣꯏ ꯁꯤꯗꯗꯤ ꯑꯃꯨꯛ ꯇꯧꯅꯗꯣꯏꯁꯤꯅ ꯀꯩ ꯍꯥꯏꯅꯤ ꯂꯝꯒ ꯆꯥꯟꯅꯗꯕ ꯍꯥꯏꯒꯗ꯭ꯔꯥꯀꯣ ꯐꯥꯝ ꯍꯥꯏꯗꯤ ꯑꯗꯨꯝ ꯌꯥꯏꯗꯅ ꯑꯩꯈꯣꯏꯒꯤ ꯂꯩꯔꯤꯕ ꯂꯧꯕꯨꯛ ꯅꯨꯡꯃꯨꯛꯇꯣ ꯇꯣꯛꯊꯣꯛꯄꯁꯨ ꯌꯥꯏꯗꯅꯀꯣ ꯑꯗꯨꯗ ꯀꯌꯥ
ꯃꯥꯅꯦ
ꯅꯠꯇꯦꯕ ꯑꯩꯗꯤ ꯂꯝꯁꯤꯒ ꯂꯩꯍꯥꯎꯁꯤꯒ ꯆꯥꯟꯅꯗꯕ꯭ꯔꯥ ꯈꯪꯗꯦ ꯑꯗꯨꯒꯤꯗꯤ
ꯑꯣ ꯍꯣ ꯃꯥꯅꯦ ꯑꯗꯨꯗ
ꯐꯥꯔꯝ ꯅꯨꯡ ꯇꯧꯕꯁꯤꯦ ꯌꯥꯝ ꯌꯥꯝ ꯅꯨꯡꯉꯥꯏꯔ ꯃꯥꯜꯂꯦ ꯑꯗꯒꯤ ꯑꯩꯈꯣꯏꯁꯨ ꯃꯉꯥꯏꯔꯦ ꯂꯧꯁꯤꯡ ꯎꯕ ꯍꯥꯏꯔꯒ ꯒꯣꯔꯃꯦꯟꯅ ꯏꯁꯀꯤꯝ ꯃꯌꯥꯝ ꯊꯥꯗꯗꯅ ꯇꯧꯔꯒ ꯂꯣꯟ ꯁꯕꯁꯤꯗꯔꯤ ꯂꯣꯟ ꯄꯤꯗꯅ ꯈꯣꯠꯇꯅ ꯍꯥꯏꯗꯤ ꯂꯩꯗꯅ ꯑꯩꯈꯣꯏꯒꯤ ꯂꯥꯏꯗꯗꯤ ꯀꯥꯟꯅꯩꯗꯅ ꯌꯥꯝꯀꯣ ꯑꯗꯨꯝꯕ ꯄꯤꯕꯁꯦ
ꯃꯥꯅꯦ ꯃꯥꯅꯦ ꯀꯥꯟꯅ ꯀꯥꯟꯅ ꯍꯥꯏꯗꯤ ꯂꯩꯇꯕ ꯈꯔꯗꯗꯤ
ꯍꯣꯏ ꯑꯗꯨ ꯑꯗꯨꯝꯕ ꯃꯌꯥꯝ ꯊꯥꯗꯗꯅ ꯇꯧꯕꯁꯦ ꯑꯁꯤ ꯃꯈꯜ ꯑꯃꯗꯗꯤ ꯐꯩꯀꯣ ꯃꯣꯏꯅ ꯇꯧꯕꯤꯔꯤꯁꯦ ꯂꯧꯁꯤꯡ ꯎꯕꯒꯤꯗ ꯑꯣꯏꯔ ꯑꯩꯈꯣꯏꯒꯤ ꯍꯥꯏꯗꯤ ꯂꯧꯁꯤꯡ ꯎꯕꯁꯤꯃꯛꯇꯕꯨ ꯀꯅꯥꯅ ꯇꯝ ꯉꯝꯅꯤ ꯅꯦꯆꯔ ꯐ꯭ꯔꯦꯟꯒꯤ ꯑꯣꯏꯕ ꯃꯍꯧꯁꯥꯒꯤ ꯑꯣꯏꯕ ꯑꯃꯥꯡ ꯑꯇꯥ ꯊꯣꯛꯈ꯭ꯔ ꯀꯅꯥꯗꯗꯤ ꯂꯥꯏꯔꯕ ꯑꯩꯈꯣꯏꯗꯗꯤ ꯑꯗꯨꯝ ꯆꯔꯥ ꯍꯦꯟꯕꯩ ꯐꯤꯕꯝꯅꯦꯕ
ꯃꯥꯅꯦ ꯃꯥꯅꯦ
ꯕ ꯃꯇꯝꯗ ꯁꯔꯀꯥꯔꯅ ꯑꯩꯈꯣꯏꯒꯤ ꯀ꯭ꯔꯣꯞꯀꯤ ꯏꯟꯁꯨꯔꯦꯟꯁꯀ ꯌꯥꯎꯍꯟꯗꯅ ꯇꯧꯔꯤꯁꯦ ꯍꯥꯏꯗꯤ ꯃꯥꯡꯒ꯭ꯔꯀꯅꯥꯗ ꯃꯣꯏꯅ ꯄꯩꯁꯥ ꯑꯣꯏꯅ ꯈꯔ ꯍꯟꯕꯤꯕꯅꯤ ꯈꯪꯗꯦ ꯑꯗꯨꯃꯥꯏꯅ ꯇꯧꯗꯅ ꯇꯧꯔꯤꯁꯤ ꯌꯥꯝ ꯐꯩꯌꯦꯕ ꯅꯠꯇ꯭ꯔꯒꯗꯤ ꯃꯤ ꯍꯥꯏꯗꯤ ꯂꯧꯁꯤꯡ ꯎꯖꯔꯒ ꯃꯌꯥꯝ ꯂꯩꯕ ꯀꯥꯡꯕꯨꯗꯤ ꯑꯗꯨꯅ ꯌꯣꯜꯂꯒ ꯄꯩꯁꯥ ꯃꯆꯥ ꯃꯁꯨ ꯊꯥꯛꯄꯁꯨ ꯃꯌꯥꯝ ꯌꯥꯎꯔꯤ ꯅꯠꯇ꯭ꯔꯥ
ꯏꯃꯥꯟ
ꯑꯗꯨꯅ ꯑꯗꯨꯒꯨꯝꯕ ꯃꯌꯥꯝꯗꯣ ꯀꯩꯍꯥꯏꯅꯤ ꯑꯗꯨ ꯐꯧꯗꯣ ꯂꯣꯏꯅ ꯐꯧꯖꯤꯡ ꯂꯧꯁꯤꯡ ꯊꯥꯔꯤꯕꯉꯩꯗꯣ ꯂꯣꯏꯅ ꯇꯤꯟꯒꯥꯡ ꯇꯥꯔꯛꯄꯅꯤ ꯈꯪꯗꯦ ꯃꯍꯧꯁꯥꯒꯤ ꯑꯣꯏꯕ ꯑꯃꯥꯡ ꯑꯇꯥ ꯊꯣꯛꯂꯛꯄ ꯂꯣꯏ ꯃꯥꯡꯍꯟꯒ꯭ꯔꯒꯗꯤ ꯀꯥꯏꯗꯒꯤ ꯑ ꯂꯣꯛꯑꯒ ꯆꯥꯅꯤ ꯅꯠꯇ꯭ꯔꯥ ꯑꯗꯨꯅ ꯑꯗꯨꯒꯨꯝꯕ ꯇꯧꯔꯛꯄꯖꯦ ꯐꯩ ꯑꯗꯨ ꯐꯥꯝꯒꯤꯁꯨ ꯂꯩ ꯍꯥꯏꯅꯦ ꯀꯩꯅꯣꯒ ꯇꯧꯕ ꯑꯩꯈꯣꯏꯒꯤ ꯐꯥꯝꯒꯤꯁꯨ ꯂꯣꯟ ꯂꯧꯊꯕ ꯌꯥꯕ ꯑꯗꯨꯗꯒꯤ ꯅꯣꯏ ꯃꯆꯤꯟꯖꯥꯛ ꯅꯨꯡꯆꯥꯛ ꯊꯥꯛꯅꯔꯦꯅ ꯍꯥꯏꯕꯗꯣ ꯑꯃꯥꯏ ꯂꯧꯊꯔꯒ ꯑꯗꯨꯝ ꯍꯥꯏꯗꯤ ꯊꯥ ꯅꯣꯏꯅ ꯌꯣꯟꯕ ꯊꯥ ꯑꯍꯨꯝ ꯅꯠꯇ꯭ꯔ ꯊꯥ ꯇꯔꯨꯛꯇꯨꯗ ꯑꯃꯨꯛ ꯄꯩꯁꯥ ꯑꯣꯏꯅ ꯑꯃꯨꯛ ꯁꯤꯡꯒꯠꯄ ꯍꯥꯏꯅ ꯑꯗꯨꯃꯥꯏꯅ ꯇꯧ ꯈꯣꯠꯄꯁꯨ ꯌꯥꯝ ꯂꯩ ꯍꯥꯏꯅꯦ ꯑꯗꯨꯅꯗꯤ꯫ ꯐꯕꯖꯥꯠꯅꯤꯗ ꯏꯌꯥꯝꯕ꯫
ꯎꯝ ꯑꯗꯨ ꯈꯔꯕꯨꯗꯤ ꯑꯗꯨꯝ ꯑꯩꯗꯤ ꯀꯥꯟꯅꯕ ꯑꯗꯨꯝ ꯁꯕꯁꯤꯗꯤ ꯈꯔ ꯄꯤꯕ ꯈꯣꯠꯄ ꯑꯗꯨꯝ꯫ ꯀꯥꯟꯅꯕꯒꯤ ꯆꯥꯡꯗꯤ ꯑꯗꯨꯝ ꯈꯔꯗꯤ ꯂꯩꯌꯦ ꯂꯩꯕꯗꯤ꯫
ꯑ꯫ ꯑꯗꯨꯅꯗꯤ ꯐꯩꯌꯦ ꯃꯣꯏꯅ ꯄꯤꯔꯤꯗꯨꯅꯗꯤ ꯍꯥꯏꯗꯤ꯫ ꯑ ꯀꯅꯥꯒꯨꯝꯕ ꯂꯝ ꯂꯩꯖꯕ ꯑꯗꯨꯒ ꯄꯩꯁꯥ ꯍꯥꯏꯗꯤ ꯃꯈꯨꯠꯇ ꯈꯔ ꯑꯩꯗꯤ꯫ ꯑꯗꯨꯃꯥꯏꯅ ꯇꯧꯕꯁꯦ ꯄꯩꯁꯥ ꯈꯔꯗꯤ ꯑꯗꯨꯝ ꯆꯪꯈꯤꯗꯅ ꯈꯨꯠꯇ ꯀꯣ꯫ ꯑꯗꯨꯝꯕ ꯂꯩꯖꯗꯕꯗꯗꯤ ꯂꯝ ꯂꯩꯔꯒ ꯄꯩꯁꯥ ꯂꯩꯇ꯭ꯔꯒꯗꯤ ꯑꯗꯨꯝ ꯀꯩ ꯍꯥꯏꯅꯤ ꯀꯥꯟꯅꯕꯝ ꯈꯪꯗꯕ ꯑꯣꯏꯗꯅ
ꯃꯥꯅꯦ ꯃꯥꯅꯦ
ꯑꯗꯨꯅ ꯄꯩꯁꯥꯗꯣ ꯃꯣꯏꯗꯒꯤ ꯍꯥꯏꯗꯤ ꯁꯦꯟꯊꯪ ꯑꯣꯏꯅ ꯂꯧꯊꯔꯒ ꯑꯩꯈꯣꯏꯅ ꯀꯥꯟꯅꯕꯔꯣꯝꯗ ꯁꯤꯖꯤꯟꯅꯔꯒ ꯍꯌꯦꯡ ꯐꯥꯝꯗꯨꯗꯒꯤ ꯊꯤꯒꯠꯈꯤꯕ ꯄꯩꯁꯥꯗꯨꯅ ꯑꯃꯨꯛ ꯃꯣꯏꯗ ꯑꯃꯨꯛ ꯁꯤꯈꯤꯕ ꯑꯗꯨ ꯌꯥꯏꯗꯅ ꯑꯩꯈꯣꯏꯗꯗꯤ ꯑꯃꯨꯛ ꯆꯥꯎꯊꯣꯛꯆꯍꯧꯔꯦꯗꯅ ꯑꯗꯨꯅ ꯑꯃꯨꯛ
ꯃꯥꯅꯦ ꯃꯥꯅꯦ
ꯑꯗꯨ ꯌꯥꯝ ꯐꯕ ꯄꯣꯠꯅꯤꯗ ꯃꯣꯏꯅ ꯇꯧꯔꯩꯁꯦ ꯍꯥꯏꯗꯤ ꯃꯈꯥ ꯇꯥꯅ ꯑꯗꯨꯝ꯫ ꯐꯥꯝ ꯃꯈꯥ ꯇꯥꯕ ꯇꯧꯊꯕꯗ ꯑꯩꯒꯤ ꯄꯩꯁꯥꯗꯣ ꯈꯔ ꯂꯩꯍꯧꯔꯕꯅꯤꯅ ꯑꯗꯨꯝ ꯃꯈꯥ ꯃꯈꯥ ꯁꯝꯊꯕꯗꯨ ꯅꯨꯡꯉꯥꯏꯔꯦꯗꯅ꯫
ꯑ꯫
ꯑꯗꯨꯒꯤ ꯈꯜꯂꯨꯔꯗꯤ ꯌꯥꯝ ꯐꯩ ꯃꯣꯏ ꯍꯧꯗꯣꯔꯛꯏꯁꯦ ꯑꯗꯣ ꯍꯧꯗꯣꯛꯄ ꯍꯥꯏꯕ ꯋꯥꯅꯤ꯫ ꯑꯗꯨꯁꯨ ꯃꯤ ꯂꯩꯔꯤꯕ꯫ ꯐꯥꯝꯃꯔ ꯂꯧ ꯁꯤꯡ ꯇꯧꯔꯤꯕ ꯑꯗꯨꯗꯒꯤꯗꯤ ꯑꯗꯨꯝꯕ ꯐꯥꯝꯃꯔ ꯑꯣꯏꯔꯤꯕ꯫ ꯀꯥꯡꯕꯨꯁꯦ ꯂꯣꯏ ꯌꯧ ꯉꯝꯗꯕꯁꯦ ꯃꯣꯏꯒꯤ꯫ ꯍꯥꯏꯗꯤ ꯃꯣꯏꯒꯤ ꯈꯪꯅ ꯆꯥꯟꯅꯕ ꯈꯔꯗ ꯍꯥꯞꯆꯤꯟꯒꯤꯕꯒꯨꯝꯕ꯫ ꯑꯗꯨꯗꯒꯤꯗꯤ ꯀꯩ ꯍꯥꯏꯅꯤ ꯈꯔ ꯇꯥꯟꯅꯕ ꯈꯣꯠꯄ ꯑꯗꯨꯗꯒꯤ ꯆꯦ ꯆꯥꯡꯅ ꯌꯥꯝ ꯆꯪꯕꯁꯦ꯫ ꯁꯤꯗ꯫ ꯈꯔ ꯂꯥꯏꯔꯤꯛ ꯂꯥꯏꯁꯨ ꯈꯔ ꯍꯩꯇꯕ ꯍꯥꯏꯗꯤ ꯀꯔꯤ ꯀꯔꯤ ꯍꯥꯏꯅꯤ꯫ ꯈꯔ ꯍꯥꯏꯗꯤ ꯆꯦꯟꯊꯣꯛ ꯆꯦꯟꯁꯤꯟ ꯇꯟꯖꯕ ꯀꯥꯡꯕꯨ ꯀꯥꯇꯤ ꯑꯗꯨꯝ ꯍꯥꯏꯗꯤ ꯇꯥꯟꯅꯗꯅ ꯇꯣꯛꯄꯁꯨ ꯃꯌꯥꯝ ꯌꯥꯎꯌꯦꯕ꯫
ꯃꯥꯅꯦ ꯃꯥꯅꯦ ꯍꯥꯏꯗꯤ ꯐꯪꯒꯗꯕ ꯄꯣꯠꯁꯤꯗ ꯈꯔ ꯂꯥꯏꯔꯤꯛ ꯂꯥꯏꯁꯨ ꯋꯥꯠ꯫ ꯑꯗꯨꯗꯒꯤ ꯃꯤꯆꯪ ꯃꯤ ꯂꯩꯇꯕ꯫
ꯎꯝ꯫
ꯈꯔ ꯈꯪꯍꯟꯗꯕ ꯀꯥꯡꯕꯨꯗꯤ ꯑꯗꯨꯝ ꯃꯥꯒꯤ ꯍꯥꯏꯗꯤ ꯂꯥꯛꯏꯕ ꯃꯥꯒꯤ ꯐꯪꯐꯝ ꯊꯣꯛꯄꯁꯤꯡꯗꯣ꯫ ꯐꯪꯗꯕꯤꯁꯨ ꯃꯌꯥꯝ ꯂꯩꯔꯤꯕꯅꯦꯕ ꯂꯩꯕꯗꯤ꯫
ꯎꯝ ꯂꯩꯌꯦ ꯑꯗꯨꯒꯨꯝꯕꯗꯣ ꯋꯥꯠ꯫ ꯑꯩꯈ ꯌꯧꯕ ꯌꯧꯅ ꯐꯪꯕ ꯉꯝꯗꯕ ꯃꯌꯥꯝ ꯂꯩꯌꯦꯕ꯫
ꯑ꯫
ꯑꯗꯨ ꯍꯥꯏꯅꯤ ꯍꯥꯏꯗꯤ ꯃꯣꯏꯒꯤ ꯍꯧꯗꯣꯔꯛꯏꯕ ꯃꯌꯥꯝꯗꯨꯁꯨ ꯌꯥꯝ ꯐꯖꯕꯀꯣ꯫
ꯎꯝ꯫
ꯃꯤ ꯍꯥꯏꯗꯤ ꯂꯩꯔꯤꯕ ꯑꯩꯈꯣꯏꯒꯤ ꯐꯧꯁꯤꯡ ꯊꯥꯔꯤꯕ꯫ ꯑꯗꯨꯗꯒꯤꯗꯤ ꯑꯩꯈꯣꯏꯒꯤ꯫ ꯐꯥꯝꯒꯤ ꯀꯩꯅꯣ ꯎꯖꯔꯤ ꯀꯥꯡꯕꯨ ꯂꯣꯏ ꯌꯧ ꯉꯝꯃꯗꯤ ꯐꯩꯗꯅ ꯀꯣ꯫
ꯃꯥꯅꯦ ꯑꯩꯗꯤ ꯄꯨꯂꯞ ꯐꯪꯕ ꯉꯝꯕꯔꯣꯏꯗꯤ ꯐꯕ ꯈꯔ ꯈꯛꯇꯅ ꯑꯩꯗꯤ ꯈꯔ꯫ ꯈꯨꯗꯣꯡ ꯆꯥꯕ ꯈꯔ ꯈꯛꯇꯪ ꯐꯪꯉ ꯊꯣꯛꯣꯛꯄ ꯀꯥꯡꯕꯨ ꯑꯃ ꯂꯩꯔꯤꯑꯕ ꯇꯧꯔꯤꯁꯦ꯫
ꯎꯝ ꯑꯗꯨꯅ ꯍꯥꯏꯗꯤ ꯃꯣꯏꯅ ꯍꯧꯗꯣꯛꯏꯕ ꯄꯣꯠꯇꯣ ꯍꯧꯖꯤꯛꯇꯤ ꯁꯨꯝ꯫ ꯈꯔ ꯈꯛꯇꯪ ꯀꯥꯟꯅꯔꯒ ꯑꯇꯩ ꯀꯥꯟꯅꯗꯕꯅꯤꯅ ꯑꯗꯨꯝ ꯏꯀꯥꯟ ꯀꯥꯟꯅꯗꯕ ꯄꯣꯠꯇꯨ ꯑꯣꯏꯗꯅ꯫
ꯃꯥꯅꯦ ꯃꯥꯅꯦ ꯍꯥꯏꯗꯤ ꯑꯄꯨꯟꯕꯒꯤ ꯌꯦꯡꯉꯛꯄꯗꯗꯤ ꯈꯔ ꯈꯛꯇꯅ꯫ ꯑꯗꯨꯗꯤ ꯌꯥꯗꯕꯅꯤꯅ꯫
ꯃꯁꯤ ꯀꯔꯤ ꯍꯥꯏꯅꯤ ꯂꯩꯀꯥꯏ ꯂꯩꯔꯤꯕ ꯄ꯭ꯔꯙꯥꯟ ꯃꯦꯝꯕꯔꯒꯨꯝꯕ꯫ ꯀꯩ ꯍꯥꯏꯅꯤ ꯑꯇꯩ ꯑꯇꯩ ꯃꯌꯥꯝ ꯂꯩꯔꯁꯨ ꯍꯩꯕ ꯃꯌꯥꯝꯅꯤ ꯄꯨꯟꯁꯤꯟꯅꯔꯒ꯫ ꯑꯩꯈꯣꯏꯒꯤ ꯐꯥꯝ ꯅꯨꯡ ꯇꯧꯔꯤꯕ ꯂꯧꯎ ꯁꯤꯡꯎ ꯇꯧꯔꯤꯕ ꯀꯥꯡꯕꯨꯁꯤꯗ ꯁꯨꯝ ꯃꯒꯤ ꯑꯦꯋꯥꯔꯅꯦꯁ ꯑꯣꯏꯅꯀꯣ ꯍꯥꯏꯕ ꯑꯃꯗꯤ ꯁꯨꯃꯥꯏꯅ ꯏꯁꯀꯤꯝ ꯏꯁꯀꯤꯝ ꯂꯧꯅꯤꯡꯉꯕꯒꯤ ꯅꯪꯒꯤ ꯄ꯭ꯔꯣꯁꯦꯁ ꯅꯨꯡꯆꯦꯁꯇꯣ ꯍꯥꯏꯗꯤ ꯃꯌꯥꯝꯁꯦ ꯍꯥꯏ ꯂꯔꯤꯦꯛ ꯂꯣꯏ ꯍꯩꯕ ꯅꯠꯇꯕꯅꯤꯅ ꯂꯧꯎ ꯁꯤꯡꯎ ꯇꯧꯔꯤꯉꯩꯁꯦ
ꯃꯥꯅꯦ
ꯃꯣꯏꯅ ꯊꯕꯛꯇꯣ ꯀꯥꯏꯊꯣꯛꯑꯒ ꯆꯦꯟ ꯆꯣꯡꯒꯨꯝꯕ ꯍꯥꯏꯁꯦ ꯑꯣꯏꯔꯣꯏꯗꯕ ꯋꯥꯔꯤꯅꯦꯕꯀꯣ
ꯀꯗꯥꯏꯗꯒꯤ ꯀꯗꯥꯏꯗꯒꯤ
ꯈꯥꯔ ꯑꯗꯨꯅ ꯃꯤ ꯈꯔ ꯇꯧꯔꯒ ꯍꯥꯏꯗꯤ꯫ ꯆꯦꯟ ꯆꯣꯡꯕꯤ ꯇꯧꯔꯒ ꯃꯣꯏꯒꯤ ꯈꯨꯣꯔꯁꯥ ꯈꯨꯠꯁꯥꯠ ꯄꯤꯔꯒꯁꯨ ꯀꯣ꯫ ꯇꯂꯥꯏꯅꯁꯨ ꯍꯩꯕ ꯈꯣꯡꯉ ꯇꯧꯔꯗꯤ ꯐꯩꯌꯦꯕ ꯅꯠꯇ꯭ꯔꯗꯤ ꯃꯣꯏꯗꯤ꯫ ꯃꯇꯝ ꯀꯥꯏꯊꯣꯛꯄ ꯉꯝꯗꯕꯗꯁꯨ ꯅꯠꯇꯦ ꯃꯣꯏꯗꯤ ꯑꯗꯨꯝ ꯂꯥꯏꯔꯤꯛ ꯂꯥꯏꯁꯨ ꯑꯗꯨꯝ ꯍꯥꯏꯗꯤ ꯍꯩꯍꯧꯕꯁꯨ ꯅꯠꯇꯦ꯫ ꯑꯗꯨꯒꯤ ꯍꯥꯏꯗꯤ ꯀꯩꯅꯣꯉꯩꯗꯣ꯫ ꯑꯗꯨ ꯀꯩꯑꯦꯕ ꯑꯗꯨꯒꯤ ꯄ꯭ꯔꯣꯁꯦꯁ ꯅꯨꯡꯁꯦꯁ ꯃꯌꯥꯝꯗꯨꯣ ꯌꯥꯝ ꯆꯪꯕꯅꯤꯅ ꯃꯣꯏꯗꯤ ꯈꯪꯉꯨꯗꯕ ꯅꯠꯇꯦꯕ꯫
ꯃꯥꯅꯦ꯫
ꯑꯗꯨꯒꯤ ꯃꯣꯏꯗꯤ ꯂꯕꯨꯛꯇ ꯁꯨꯔꯒ ꯂꯩꯅꯤ ꯐꯥꯔꯝꯗ ꯍꯥꯏꯗꯤ ꯉꯥ ꯃꯆꯤꯟꯥꯛ ꯊꯥꯛꯏꯅꯤ꯫ ꯃꯤꯔꯣꯜ ꯂꯩꯕ ꯀꯥꯡꯕꯨꯗꯗꯤ ꯐꯩ ꯃꯤꯔꯣꯜ ꯂꯩꯇꯕ ꯀꯥꯡꯕꯨꯗꯗꯤ ꯑꯃꯨꯛ ꯑꯗꯨꯒꯉꯩꯗꯣ ꯊꯥꯗꯣꯛꯑꯒ ꯆꯦꯟ ꯆꯣꯡꯕ ꯍꯥꯏꯩꯁꯦ ꯍꯥꯏꯗꯤ ꯌꯥꯔꯣꯏꯗꯕ ꯋꯥꯔꯤꯅꯦꯕ
ꯃꯥꯅꯦ ꯃꯥꯅꯦ ꯑꯩꯁ ꯀꯗꯥꯏꯗꯒꯤ ꯑꯃꯣꯏ ꯑꯣꯏꯅ ꯇꯧꯕ ꯉꯝꯕ ꯄꯣꯠ ꯅꯠꯇꯦꯕ ꯑꯗꯨꯗꯤ ꯑꯃꯨꯛ
ꯅꯠꯇ ꯅꯠꯇꯦ ꯑꯗꯨꯅ ꯂꯩꯀꯥꯏ ꯂꯩꯔꯤꯕ ꯀ꯭ꯂꯕꯀꯨꯝꯕꯅꯤ ꯈꯪꯗꯦ ꯀꯩꯅꯣ ꯍꯥꯏꯗꯤ ꯑꯗꯨꯗꯒꯤ ꯄ꯭ꯔꯁꯠ ꯃꯦꯝꯕꯔꯒꯨꯝꯕꯕꯁꯤ ꯈꯪꯗꯦ ꯇꯧꯕꯤꯔꯒ ꯆꯦꯟ ꯍꯥꯏꯁꯦ ꯃꯣꯏꯅ ꯀꯩ ꯍꯥꯏꯅꯤ ꯑꯗꯨ ꯀꯥꯟꯅꯕꯖꯧꯕꯁꯨ ꯑꯣꯏꯍꯧꯋꯤꯗꯕ ꯃꯣꯏꯅ ꯄꯨꯊꯔ ꯈꯣꯠꯂꯛꯑꯒ ꯇꯧꯔꯒꯗꯤ ꯍꯌꯦꯡ ꯃꯣꯏ ꯑꯣ ꯑꯗꯨꯝ ꯕꯣꯠ ꯠꯇꯁꯨ ꯑꯗꯨꯝ ꯀꯥꯟꯅꯗꯣꯏꯅꯦꯕ ꯃꯣꯏꯒꯤ ꯄ꯭ꯔꯙꯥꯟ ꯃꯦꯝꯕ꯭ꯔꯥ ꯉꯩꯅꯕꯨ ꯇꯤꯔꯗꯤꯀꯣ
ꯃꯥꯅꯦ ꯍꯥꯏ ꯃꯩꯅꯅꯦ ꯂꯩ ꯀ ꯍꯥꯏꯒꯤꯦ ꯐꯍꯟꯒꯦ ꯈꯔ ꯈꯜꯂꯒꯗꯤ ꯃꯣꯏꯅ ꯑꯗꯨꯝ ꯆꯦꯟ ꯆꯣꯡ ꯇꯧꯕꯤꯕ ꯃꯇꯝꯗ ꯑꯗꯨꯝ ꯃꯣꯏꯒꯤ ꯑꯗꯨꯝ ꯐꯔ ꯂꯩꯒꯗꯕ ꯄꯣꯠꯅꯤ ꯍꯥꯏꯕꯅꯤꯗ ꯂꯩꯀꯥꯏꯁꯨ ꯐꯕ ꯃꯣꯏꯁꯨ ꯑꯗꯨꯝ ꯐꯕ
ꯄꯤꯊ ꯈꯣꯠꯊꯕ ꯃꯣꯏꯗꯤ ꯃꯤꯅꯨꯡꯁꯨ ꯑꯗꯨꯝ ꯈꯪꯅꯔꯝꯅꯤ ꯆꯦꯟ ꯆꯣꯡ ꯑꯗꯨꯝ ꯈꯔ ꯇꯧꯕꯅꯤ ꯄꯔꯥꯅꯤ ꯃꯔꯥꯥꯏꯁꯦꯃꯨꯛꯇ ꯄꯨ